ꯂꯩꯕ꯭ꯔꯣ
ꯑꯥ ꯐꯝꯃꯒ ꯂꯩꯕꯅꯦ
ꯅꯪꯁꯨ ꯇꯨꯝꯒꯜꯂꯦꯀꯣ ꯑꯁ ꯉꯁꯤꯗꯤ ꯊꯕꯛ ꯌꯥꯝ ꯆꯤꯜꯂꯦ
ꯑꯥ ꯆꯤꯜꯂꯝꯃꯅꯤ ꯎꯝ
ꯎꯝ ꯊꯦꯡꯅ ꯌꯥꯍꯧ ꯊꯦꯡꯉꯦ ꯉꯁꯤꯗꯤ ꯑꯃꯨꯛꯀ ꯑꯗꯨꯒꯤꯀꯣ ꯊꯦꯡꯅ ꯍꯧꯒꯠꯄꯒꯤ ꯉꯔꯥꯡꯗꯣ
ꯂꯩꯕꯩ ꯅꯤꯅꯦ
ꯎꯝ ꯉꯔꯥꯡꯗꯣ ꯑꯉꯥꯡꯁꯨ ꯄꯨꯡ ꯇꯔꯥ ꯇꯠ ꯇꯥ ꯇꯥꯗ꯭ꯔꯤ ꯐꯥꯎ ꯇꯨꯝꯗꯦꯕ ꯑꯗꯨꯒꯤ ꯑꯗꯨꯒ ꯃꯔꯛ ꯃꯔꯛꯇ ꯑꯃꯨꯛ ꯍꯧꯒꯠꯀꯅꯤ ꯑꯗꯨ ꯇꯧꯕꯒꯤꯀꯣ ꯑꯁ ꯍꯧꯖꯤꯛꯀꯥꯟꯗꯤ ꯊꯦꯡ ꯊꯦꯡꯅ ꯍꯧꯒꯠꯂꯦ ꯑꯗꯨꯒ ꯍꯧꯒꯠꯂꯒ ꯉꯁꯤ ꯑꯩ ꯒꯦ ꯍꯥꯏꯅ
ꯎꯝ
ꯗꯤ ꯃꯇꯝ ꯂꯧ ꯂꯧꯋꯦꯗꯅ ꯑꯗꯨꯅ ꯎꯠꯇꯤ ꯊꯣꯡꯉꯦ ꯏꯔꯣꯟꯕ ꯑꯃ ꯇꯧꯋꯦ ꯑꯗꯨꯒ ꯀꯥꯡꯉꯧ ꯑꯃ ꯇꯧꯋꯦ ꯑꯗꯨꯃꯥꯏ ꯇꯧꯔꯒ ꯈꯪꯍꯧꯗꯅ ꯄꯨꯡ ꯇꯔꯥ ꯑꯗꯨꯋꯥꯏꯗ ꯆꯥꯛ ꯆꯥꯕꯅꯦ ꯉꯁꯤꯗꯣ
ꯑꯁ ꯑꯗꯨꯗꯤ ꯑꯩꯒ ꯆꯥꯃꯤꯟꯅꯔꯝꯃꯅꯤ
ꯑꯍ ꯍꯣꯏ ꯑꯣꯏꯔꯝꯒꯅꯤ ꯅꯪꯗꯤ ꯑꯃꯨꯛ ꯊꯔꯣꯏ ꯆꯥꯕ꯭ꯔꯣ
ꯑꯥ ꯍꯣꯔꯦꯟ ꯅꯨꯡꯗꯥꯡ ꯆꯥꯔꯅꯤ ꯉꯔꯥꯡ ꯑꯁ ꯅꯨꯡꯗꯥꯡ ꯇꯤꯡ ꯃꯤꯅꯦ ꯑꯌꯨꯛꯇꯣ ꯇꯜꯂꯕ ꯁꯦꯝꯗ꯭ꯔꯕ
ꯑꯣ ꯑꯉꯥꯡ ꯈꯣꯏ ꯑꯃꯨꯛꯀ ꯆꯠꯂꯣꯏꯗ꯭ꯔꯣ ꯅꯪ ꯈꯨꯟꯕ
ꯍꯌꯦꯡꯔ ꯍꯥꯟꯆꯤꯠꯗꯤ ꯍꯥꯏꯍꯧꯕꯅꯤ ꯈꯪꯗꯦ
ꯑꯣ ꯂꯩꯔꯗꯤ ꯆꯠꯂꯣ ꯆꯠꯂꯒ ꯈꯨꯜꯂꯨꯅ ꯍꯥꯎꯕꯅꯦ ꯎꯝ ꯑ ꯁꯥꯗꯒꯤ ꯍꯦꯟꯅ ꯍꯥꯎ ꯊꯔꯣꯏꯒꯨꯝꯕꯗꯤ
ꯎꯝ
ꯁꯥ ꯂꯩꯗ꯭ꯔꯁꯨꯀꯣ ꯊꯔꯣꯏ ꯂꯩꯔꯗꯤ ꯑꯗꯨꯝ ꯊꯔꯣꯏ ꯑꯣꯏꯅ ꯆꯥꯔꯣ ꯑꯗꯨꯅ ꯄꯩꯁꯥ ꯁꯨ ꯁꯦꯞ ꯇꯧꯒꯅꯤꯗꯅ
ꯊꯔꯣꯏ ꯆꯥꯔꯗꯤ ꯆꯥꯛ ꯆꯥꯕꯝ ꯈꯪꯗꯦ ꯑꯩꯗꯤ
ꯍꯣꯏ ꯑꯗꯨꯝ ꯑꯗꯨꯁꯨ ꯇꯧꯕꯅꯦ ꯆꯥꯛ ꯆꯥꯜ ꯆꯥꯕ ꯂꯣꯏꯔꯒ ꯆꯤꯛꯄꯅꯀꯣ ꯑꯗꯨꯅ ꯎꯐ ꯐꯕꯅꯦ꯫ ꯑꯗꯨꯅꯦ ꯅꯪꯅ ꯍꯥꯏꯕꯁꯨ ꯆꯨꯝꯃꯦ ꯆꯨꯝꯃꯦ ꯅꯪꯅ ꯍꯥꯏꯕꯗꫭ
ꯎꯝ ꯑꯗꯨ ꯀꯔꯤ ꯆꯥ ꯑꯌꯨꯛꯇꯗꯤ꯫
ꯑꯌꯨꯛꯇꫭ ꯍꯋꯥꯏ ꯆꯥꯏ ꯍꯋꯥꯏꯒ ꯑꯂꯨ ꯆꯥꯏ ꯉꯁꯤꯗꯤ꯫
ꯑꯣ ꯑꯩꯁꯨ ꯈꯪꯗ꯭ꯔꯦ꯫ ꯑꯍ ꯅꯨꯡꯗꯥꯡꯒꯤ ꯀꯔꯤ ꯊꯣꯡꯁꯦꯔꯥ ꯑꯃꯨꯛ ꯈꯪꯗꯦ ꯍꯋꯥꯏ ꯑꯣꯏꯅ ꯆꯥꯁꯤꯔꯥ ꯈꯪꯗ꯭ꯔꯦ꯫ ꯑꯥꯎ ꯉꯁꯤ ꯀꯩꯅꯣ ꯎꯃ ꯉꯁꯤ ꯀꯔꯤꯅꯣ ꯍꯥꯏꯕꯅꯦ ꯑꯣꯛ ꯀꯛꯀꯅꯤ ꯍꯥꯏꯕꯅꯦ꯫
ꯆꯥꯛ ꯆꯥꯃꯤꯟꯅ ꯆꯥꯛ ꯆꯥꯃꯤꯟꯅꯅꯤ ꯍꯥꯏꯗꯥꯏꯅꯦ꯫
ꯍꯣꯏ ꯃꯣꯏ ꯆꯥꯛ ꯆꯥꯃꯤꯟꯅꯕꯅꯦ ꯑꯗꯣ ꯀꯛꯄꯟ ꯑꯥ ꯏꯃꯨꯡꯗꯣ ꯑꯃꯨꯛ ꯌꯣꯜꯂꯦꯕ ꯃꯣꯏꯁꯨ ꯂꯧꯋꯦ ꯑ ꯑꯗꯨꯒ ꯎꯝ ꯂꯧꯅꯤꯡꯕ ꯃꯈꯩꯁꯨ ꯑꯗꯨꯝ ꯂꯧꯕ ꯌꯥꯏ ꯍꯥꯏꯕꯒꯤꯀꯣ ꯀꯦꯖꯤ ꯑꯃ ꯂꯧꯒꯦ ꯍꯥꯏꯅ ꯍꯥꯏꯈꯤꯕꯅꯦ ꯑꯗꯨ ꯑꯣꯏꯅ ꯊꯣꯡꯒꯅꯤ
ꯍꯥꯎꯅ ꯆꯥꯊꯔꯣ ꯀꯩꯅꯣ
ꯑꯩꯗꯤ ꯑꯣꯛ ꯑꯣꯛꯁꯦ ꯆꯥꯕꯕꯨꯗꯤ ꯆꯥꯏ ꯑꯗꯨ ꯑꯣꯏꯔꯁꯨ ꯌꯥꯝ ꯆꯥꯗꯦꯕ ꯃꯔꯛ ꯃꯔꯛꯇ ꯑꯗꯨꯒꯨꯝꯕ ꯆꯥꯏꯕ ꯑꯗꯨꯅ ꯌꯥꯝꯁꯨ ꯄꯥꯝꯗꯦꯗ ꯀꯪꯂꯁꯨ ꯍꯥꯎꯋꯦ ꯍꯣꯏ ꯀꯪꯍꯟꯕꯁꯨ ꯌ ꯍꯥꯎꯋꯦ ꯅꯪꯗꯤ ꯁꯥ ꯂꯣꯏꯅꯃꯛ ꯆꯥꯕ꯭ꯔꯣ ꯁꯣꯝꯗꯗꯤ ꯀꯦꯖꯤꯗ ꯆꯥꯝꯃꯔꯤ ꯄꯤꯌꯦ ꯍꯥꯏꯕꯅꯦ
ꯑꯗꯨꯗꯤ ꯍꯣꯡꯉꯦ ꯑꯁꯤꯗ ꯅꯍꯥꯟ ꯀꯦꯖꯤ ꯇꯪꯈꯥꯏꯗ ꯇꯨ ꯊꯥꯔꯇꯤꯔ ꯑꯣꯏꯕꯅꯦ
ꯑꯍꯣꯏ ꯑꯣꯏꯔꯝꯒꯅꯤ ꯑ ꯑꯥꯗꯗꯤ ꯀꯩꯅꯣ ꯑꯣ ꯀꯦꯖꯤꯗ ꯎꯝ ꯆꯥꯝꯃꯔꯤꯒ ꯌꯥꯡꯈꯩ ꯂꯧꯕꯅꯦ ꯌꯥꯡꯈꯩ ꯍꯦꯟꯕꯅꯦꯕ ꯎꯝ ꯑꯗꯨ ꯑꯣꯏꯔꯁꯨ ꯅꯣꯏ ꯂꫭꯝꯗꯅ ꯐꯕꯅꯦ ꯐꯖꯅ ꯀꯦꯖꯤ ꯑꯣꯜꯂꯦꯕ
ꯑꯥ
ꯑꯗꯨꯒꯤ ꯅꯣꯏꯔꯣꯝꯗꯅ ꯐꯕꯅꯦ ꯑꯗꯨꯒ ꯑꯩꯈꯣꯏꯅ ꯂ ꯂꯧꯅꯤꯡꯕ ꯄꯥꯔꯠꯇꯣ ꯂꯧꯕ ꯐꯪꯉꯦꯕ ꯂꯧꯅꯤꯡ ꯂꯧꯅꯤꯡꯕ ꯖꯒꯥꯗꯣ ꯑꯗꯨꯝ ꯑꯩꯈꯣꯏꯅ ꯅꯤꯕ ꯃꯐꯝꯗꯣ ꯐꯪꯉꯤꯕ ꯁꯤꯔꯣꯝꯗꯗꯤ ꯑꯗꯨꯃꯥꯏꯅ ꯇꯧꯗꯦꯗꯅ ꯑꯈꯣꯏꯅ ꯂꯧꯅꯤꯡꯗ꯭ꯔꯁꯨ ꯑꯩꯈꯣꯏꯅ ꯂꯧꯅꯤꯡꯗꯁꯨ ꯃꯣꯏꯅ ꯁꯦꯝꯕꯤ ꯁꯦꯝꯕꯤꯔꯒ ꯄꯤꯔꯗꯤ ꯑꯩꯈꯣꯏ ꯂꯧ ꯕ ꯉꯝꯗꯦꯗꯅ ꯑꯗꯨꯝ ꯂꯧꯕ ꯇꯥꯕꯅꯦꯕ ꯑꯗꯨꯒꯤ ꯂꯨꯄꯥ ꯌꯥꯡꯈꯩ ꯍꯥꯞꯄꯤꯔꯒ ꯅꯨꯝꯄꯥ ꯂꯨꯄꯥ ꯌꯥꯡꯈꯩ ꯍꯥꯞꯄꯤꯔꯒ ꯐꯖꯕ ꯂꯧꯕ ꯑꯗꯨꯅ ꯍꯦꯟꯅ ꯑꯗꯨꯅꯦ
ꯀꯦꯖꯤ ꯆꯥꯗꯦ ꯇꯪꯈꯥꯏ ꯑꯣꯏꯅ ꯂꯧꯔꯦ
ꯍꯣꯏ ꯀꯦꯖꯤꯗꯤ ꯗꯣ ꯎꯝ ꯆꯥꯕ ꯉꯝꯔꯔꯣꯏ ꯅꯣꯡ ꯆꯨꯗ꯭ꯔꯣ
ꯆꯨꯗꯦ
ꯎꯝ ꯑꯩꯈꯣꯏꯁꯨ ꯅꯣꯡ ꯆꯨꯗꯦ ꯉꯁꯤꯗꯤ ꯅꯨꯡꯁꯥ ꯅꯨꯡꯁꯥꯁꯨ ꯌꯥꯝ ꯀꯟꯗꯦ ꯉꯁꯤꯗꯤ ꯌꯥꯝ ꯅꯨꯡꯉꯥꯏꯌꯦ ꯂꯩꯕꯥ
ꯅꯨꯡꯁꯥꯗꯤ ꯑꯃꯨꯛꯀ ꯊꯣꯛ ꯑꯃꯨꯛꯀ ꯃꯝ ꯇꯧꯔꯒ ꯂꯩꯁꯤꯒ ꯆꯞ ꯃꯥꯟꯅꯩꯌꯦ
ꯎꯝ ꯑꯗꯨꯃꯥꯏ ꯇꯧꯋꯦ ꯑꯩꯈꯣꯏꯗꯁꯨ ꯉꯥꯁꯤꯗꯤ ꯑꯁ ꯅꯣꯏ ꯑ ꯀꯩꯅꯣ ꯁꯄꯣꯔꯠꯁꯇꯣ ꯐꯖꯅ ꯇꯧꯔꯒ ꯂꯩꯕꯅꯦ ꯌꯥꯝ ꯅꯨꯡꯉꯥꯏꯔꯒ ꯂꯩꯕꯅꯦ ꯉꯥꯁꯥꯏ ꯎꯝ ꯉꯁꯥꯏ ꯑꯌꯨꯛꯇꯣ ꯌꯥꯝ ꯅꯣꯛꯅꯤꯡꯕꯅꯦ ꯑ ꯉꯔꯥꯡꯅꯥ ꯉꯔꯥꯡꯅꯥ ꯑꯥ ꯒ꯭ꯔꯥꯎꯟꯒꯨꯝꯕꯗꯣ ꯁꯦꯝ ꯐꯖꯅ ꯁꯦꯝꯗꯣꯛꯄꯤꯔꯗꯤ ꯐꯥꯒꯗꯥꯕꯀꯣ ꯑꯌꯨꯛ ꯑꯗꯨꯁꯨꯨ ꯀꯣ ꯍꯣꯏ ꯑꯌꯨꯛꯗꯥ ꯁꯦꯡꯗꯣꯛꯑꯦ ꯑꯗꯨꯒ ꯄꯨꯡ ꯇꯔꯥ ꯍꯦꯟꯕ ꯃꯇꯝꯗꯅꯥ ꯍꯧꯈꯤꯕꯅꯦ
ꯑꯥꯁ
ꯌꯥꯝ ꯊꯦꯡꯅꯥ ꯍꯧꯈꯤꯕꯅꯦ ꯉꯔꯥꯡꯅ ꯉꯔꯥꯡꯒꯨꯝꯕꯅꯥ ꯐꯖꯅ ꯁꯦꯝꯕꯤꯔꯗꯤ ꯑꯗꯨꯝ ꯊꯨꯅ ꯍꯧ ꯍꯧꯔꯒꯥ ꯀꯔꯤ ꯍꯥꯏꯁꯤꯔꯥ ꯐꯖꯅ ꯐꯖꯅꯗꯤ ꯇꯧꯋꯦ ꯑꯗꯨ ꯑꯣꯏꯔꯁꯨꯀꯣ ꯅꯨꯡꯉꯥꯏꯇꯦꯕꯥ ꯈꯨꯗꯛ ꯈꯨꯗꯛꯇꯥ ꯇꯧꯕ ꯎꯝ ꯍꯣꯏ ꯈꯨꯗꯛ ꯈꯨꯣꯇꯛꯄꯨ ꯇꯧꯕꯗꯣ ꯌꯥꯝ ꯅꯨꯡꯉꯥꯏꯇꯦꯕ ꯈꯟꯂꯨꯔꯒꯥ ꯑꯗꯨ ꯑꯣꯏꯔꯁꯨ ꯑꯁ ꯌꯥꯝ ꯅꯨꯡꯉꯥꯏ ꯌꯦ ꯑꯁꯨꯝ ꯑꯁꯨꯃꯥꯏꯅ ꯄꯥꯡꯊꯣꯛꯀꯗꯕꯅꯦ ꯅꯠꯇ꯭ꯔꯗꯤ ꯃꯤ ꯂꯣꯏꯅꯃꯛ ꯄꯨꯟꯃꯤꯟꯅꯥꯅꯤꯡꯉꯥꯏꯗꯤ ꯃꯇꯝ ꯌꯥꯝ ꯇꯥꯡꯉꯦꯗꯅꯥ
ꯑꯥ
ꯑꯗꯨꯒ ꯍꯧꯖꯤꯛꯀꯥꯟꯗꯤ ꯂꯧꯁꯨ ꯁꯨꯕꯥ ꯍꯧꯕꯅꯤꯅꯀꯣ ꯃꯣꯏꯗꯤ ꯃꯣꯏꯁꯦ ꯀ꯭ꯔꯤ ꯍꯥꯏꯁꯤꯔꯥ ꯎꯝ ꯁꯦꯀꯦꯟ ꯁꯇꯔꯗꯦꯗꯥ ꯑꯣꯏꯅ ꯇꯧꯒꯦ ꯍꯥꯏꯅꯗꯤ ꯇꯧꯔꯝ ꯊꯥꯡꯖꯥꯗ ꯑꯣꯏꯅ ꯇꯧꯒꯦ ꯍꯥꯏꯅꯗꯤ ꯇꯧꯔꯝꯕ ꯖꯥꯠꯅꯤ ꯎꯝ ꯑꯗꯨ ꯑꯣꯏꯔꯁꯨ ꯍꯧꯖꯤꯛꯀꯥꯟ ꯂꯧ ꯃꯇꯝꯅꯤꯅꯥꯀꯣ
ꯎꯝ
ꯂꯣꯏꯅꯥꯃꯛ ꯂꯧ ꯆꯠ ꯂꯧ ꯂꯧꯆꯠꯈ꯭ꯔꯗꯤ ꯃꯤ ꯀꯅꯥꯅ ꯌꯦꯡꯒꯅꯤ ꯑꯗꯨꯒ ꯃꯤ ꯀꯅꯥꯅ ꯂꯥꯛꯔꯒ ꯁꯟꯅꯒꯅꯤ
ꯑꯣ ꯉꯔꯥꯡ ꯇꯧꯒꯗꯕꯅꯦ ꯍꯥꯏꯌꯦ ꯑꯗꯨ ꯑꯣꯏꯔꯥꯁꯨ ꯉꯁꯤ ꯉꯁꯤ ꯐꯣꯟ ꯇꯧꯔꯒ ꯉꯁꯤ ꯇꯧꯕꯅꯦ ꯍꯥꯏꯅꯥ ꯍꯥꯏꯔꯝꯕꯅꯦ
ꯑꯗꯣ ꯍꯣꯔꯦꯟ ꯅꯪ ꯆꯥꯛ ꯆꯥꯕꯁꯨ ꯅꯪ ꯆꯪꯉꯒꯥ ꯆꯥꯔꯨꯔꯣꯅ ꯅꯪꯁꯨ
ꯑ ꯑꯩꯗꯤ ꯑꯩꯈꯣꯏꯗꯥ ꯆꯥꯒꯅꯤ ꯑꯩꯗꯤ ꯑꯣꯛꯁꯥꯁꯨ ꯆꯥꯔꯔꯣꯏ ꯍꯧꯖꯤꯛꯀꯥꯟꯁꯦ ꯑꯥꯁ ꯊꯕꯒꯤ ꯆꯥꯛꯁꯨ ꯌꯥꯝ ꯆꯥꯅꯤꯡꯗꯦ ꯁꯥꯒꯨꯝꯕꯁꯨ ꯆꯥꯅꯤꯡꯗꯦ ꯑꯗꯨꯝ ꯏꯆꯝꯊꯣꯡꯅꯥ ꯀꯣ ꯈ꯭ꯋꯥꯏꯗꯥꯒꯤ ꯍꯥꯎꯋꯦ
ꯆꯞ ꯃꯥꯟꯅꯩꯗꯥ ꯑꯩꯈꯣꯏꯁꯨ ꯑꯗꯨꯃꯥꯏꯅꯥ ꯇꯧꯋꯦꯅꯥ
ꯎꯝ ꯆꯝꯊꯣꯡ ꯑꯣꯏꯅꯥ ꯍꯥꯎꯋꯦ ꯉꯁꯤꯗꯤ ꯀ꯭ꯔꯤ ꯀ꯭ꯔꯤ ꯊꯕꯛ ꯁꯨꯔꯦ
ꯉꯁꯤ ꯀꯦꯝ ꯁꯨꯗꯦ
ꯑꯝ
ꯑꯩꯁ ꯑꯩꯗꯤ ꯉꯁꯤ ꯐꯤꯁꯨꯅꯦ ꯌꯥꯝ ꯂꯩ ꯑꯗꯨ ꯑꯣꯏꯔꯁꯨ ꯑꯁ ꯄꯣꯊꯥꯈ꯭ꯔꯒꯦ ꯍꯥꯏꯅꯥ ꯉꯁꯥꯏꯗꯣ ꯆꯦꯡ ꯑꯥ ꯁꯦꯡꯗꯣꯛꯔꯒꯀꯣ ꯁꯦꯡ ꯁꯦꯡ ꯁꯦꯡꯗꯣꯛꯄ ꯁꯨ ꯌꯥꯝ ꯋꯥꯏ ꯅꯣꯏꯒꯤ ꯑꯥ ꯏꯕꯣꯛ ꯈꯣꯏꯗ ꯅꯍꯥꯟꯗꯣ ꯆꯦꯡ ꯁꯦꯝꯅꯉꯥꯏ ꯐꯧ ꯁꯦꯝ ꯐꯧ ꯇꯛꯅꯕ ꯄꯨꯕꯅꯦꯕ ꯑꯗꯣ ꯍꯥꯟꯅ ꯑꯥ ꯄꯨꯕ ꯃꯥ ꯃꯇꯝꯗꯗꯤ ꯐꯖꯅ ꯁꯦꯝꯔꯒ ꯄꯨꯔꯛꯑꯦ ꯑꯗꯣ ꯉꯔꯥꯡꯗꯣ ꯃꯆꯥꯅꯨꯄꯥꯅ ꯑꯃꯨꯛ ꯇꯥꯛꯄꯖꯥꯠꯅꯦꯕ ꯅꯣꯏ ꯑꯕꯣꯛꯅ ꯑꯥ ꯌꯥꯔꯦ ꯌꯥꯔꯦ ꯑꯃꯔꯛ ꯇꯛꯂꯁꯨ ꯌꯥꯔꯦ ꯍꯥꯏꯕꯖꯥꯠꯅꯦ ꯑꯗꯣ ꯃꯥ ꯑꯃꯔꯛ ꯇꯥꯛꯄꯤꯕꯒꯤꯀꯣ ꯑꯁ ꯃꯣꯠꯄꯗꯣ ꯐꯖꯅ ꯁꯦꯝꯔꯒ ꯂꯩꯕꯅꯦ
ꯅꯛꯅ ꯂꯩꯕꯅꯦꯅ ꯈꯔꯗꯤ ꯀꯣꯝꯃꯝ
ꯍꯣꯏ ꯀꯣꯝꯃꯦ ꯍꯣꯏ ꯑꯗꯨꯅꯦ ꯅꯛꯄꯅꯦ ꯑꯗꯨꯝ ꯅꯨꯡ ꯅꯣꯏꯁꯨ ꯑꯥꯗ ꯊꯝꯕ꯭ꯔꯥ ꯅꯣꯏ ꯌꯨꯝꯗ ꯊꯝꯕ꯭ꯔꯥ
ꯑꯩꯈꯣꯏ ꯌꯨꯝꯗ ꯃꯣꯏ ꯖꯒꯥꯗ ꯂꯩꯇ꯭ꯔꯦ ꯑꯩꯈꯣꯏ ꯌꯨꯝꯗ ꯊꯝꯃꯣꯅ ꯑꯩꯈꯣꯏ ꯌꯨꯝꯗ ꯊꯝꯒ꯭ꯔꯕꯅꯤ
ꯑꯣ
ꯑꯗꯨꯒꯤ ꯑꯩꯈꯣꯏ ꯌꯨꯝꯗ ꯇꯥꯥꯟ ꯇꯥꯅ ꯄꯨꯔꯤꯅꯦ
ꯍꯣꯏ ꯑꯃꯨꯛ ꯄꯨꯈꯠꯀꯅꯤ ꯑꯃꯨꯛ ꯄꯨꯔꯛꯀꯅꯤ ꯇꯜꯂꯦ
ꯑꯩꯈꯣꯏ ꯃꯃꯥꯅ ꯁꯥꯎꯕꯩꯔꯥ ꯈꯪꯗꯦ ꯄꯨꯈꯠꯈ꯭ꯔꯦ
ꯑꯣ ꯍꯥꯟꯅꯗꯤ ꯊꯝꯂꯝꯃꯦꯕꯀꯣ ꯑꯥꯗ ꯑꯥ
ꯎꯝ ꯃꯣꯏꯅ ꯆꯤꯜꯂꯦ ꯍꯥꯏꯕꯩ ꯔꯥ‌ ꯃꯣꯠꯂꯦ ꯍꯥꯏꯕ꯭ꯔꯥ ꯀꯩꯅꯣꯝꯃ ꯍꯥꯏꯕꯒꯤ
ꯑꯣ ꯎꯝ ꯍꯣꯏ ꯑꯗꯨꯒꯨꯝꯕꯁꯨ ꯃꯣꯠꯄꯗꯤ ꯃꯣꯠꯄꯅꯦ ꯑꯗꯨꯒꯤꯀꯣ
ꯎꯝ
ꯀꯅꯥ ꯀꯅꯥ ꯑꯣꯏꯔꯁꯨ ꯏꯃꯨꯡꯗ ꯑꯗꯨꯝ ꯊꯝꯕꯅꯕ ꯇꯤ ꯅꯣꯡꯉꯥꯟ ꯅꯨꯡꯉꯥꯏꯕꯅꯦ
ꯑꯥ ꯑꯗꯣ ꯃꯣꯏ ꯃꯌꯥꯝꯕꯒꯤꯗꯤ ꯐꯖꯅ ꯁꯦꯝꯕꯤꯌꯦ ꯑꯗꯨꯒ ꯑꯩꯈꯣꯏꯒꯤꯅ ꯇꯧꯗꯕꯅꯤ ꯃꯣꯏꯅ
ꯑꯣ
ꯁꯨ ꯈꯪꯈ꯭ꯔꯃꯅꯤꯀꯣ
ꯑꯗꯨ ꯑꯣꯏꯔꯁꯨ ꯌꯥꯝ ꯀꯔꯤ ꯍꯥꯏꯁꯤꯔꯥ ꯎꯝ ꯂꯨꯅꯗꯤ ꯇꯧꯕꯤꯌꯦꯅ ꯅꯣꯏꯒꯤ ꯑꯉꯥꯡꯁꯤꯡꯕꯨꯁꯨ
ꯇꯧꯕꯨꯗꯤ ꯇꯧꯕꯥ ꯍꯣꯏ ꯎꯝ
ꯎꯝ
ꯑꯗꯣ ꯈꯪꯗꯦ ꯃꯔꯛ ꯃꯔꯛꯇ ꯁꯥꯎꯅꯤꯡꯕ ꯌꯥꯎꯕꯅꯦ
ꯑꯗꯨꯝ ꯍꯥꯥꯏ ꯏꯃꯨꯡꯗꯤ ꯑꯗꯨꯃꯥꯏꯅ ꯇꯧꯕꯅꯤꯗ
ꯈꯪꯗ꯭ꯔꯦꯗ
ꯃꯣꯏꯗꯤ ꯑꯗꯨꯝ ꯎꯝ ꯅꯣꯏꯕꯣꯛ‌ ꯂꯥꯛꯏꯕ ꯅꯨꯡꯇꯤꯒꯤ ꯂꯥꯛꯑꯦ ꯑꯗꯨꯒ ꯃꯁꯨ ꯅꯨꯄꯥꯗꯣ
ꯑꯥ
ꯃꯁꯨ ꯅꯨ ꯅꯨꯄꯥꯗꯣ ꯃꯥ ꯌꯥꯝ ꯂꯨꯌꯦꯗꯅ ꯃꯥ ꯇꯤꯚꯤ ꯎꯝ ꯃꯥ ꯇꯤꯚꯤ ꯌꯦꯡꯅꯤꯡꯉꯥꯏ ꯂꯥꯛꯑꯦꯕ ꯑꯗꯣ ꯇꯤꯚꯤ ꯑꯗꯨꯝ ꯌꯦꯡꯔꯒ ꯄꯨꯡ ꯅꯤꯄꯥꯟ ꯑꯗꯨ ꯑꯣꯏꯔꯗꯤ ꯆꯠꯈꯤꯒꯅꯦ ꯑꯃꯨꯛ ꯑꯗꯨꯒ ꯑꯌꯨꯛꯇ ꯑꯃꯨꯛ ꯂꯥꯛꯀꯅꯤ ꯑꯌꯨꯛꯇꯗꯤ ꯃꯥ ꯂꯥꯛꯇꯦ ꯑꯣꯏꯔꯤꯕ ꯅꯨꯡꯗꯥꯡꯗ ꯑꯗꯨꯝ ꯂꯥꯛꯄꯅꯦ
ꯑ ꯃꯣꯏ ꯃꯃꯥꯗꯤ ꯂꯧꯗꯕ꯭ꯔꯥ ꯂꯧꯗꯕ꯭ꯔꯥ ꯑ ꯑꯌꯥꯝꯕꯅ ꯑꯩꯈꯣꯏ ꯕꯣꯕꯣꯛꯅ ꯂꯧꯋꯦ
ꯎꯝ
ꯃꯣꯏꯕꯨꯁꯨ ꯂꯨꯅ ꯇꯧꯕꯅꯤꯍꯦ
ꯎꯝ ꯑꯁ ꯍꯥꯏꯔꯅꯨ ꯌꯥꯝ ꯂꯨꯕꯅꯦ ꯑ ꯑꯣ ꯄꯥꯈꯪ ꯑ ꯃꯥꯒꯤ ꯃꯁꯨꯅꯨꯄꯥ ꯑꯃ ꯂꯩꯕꯗꯣ ꯌꯥꯝ ꯂꯨꯕꯅꯦ
ꯌꯥꯝ ꯑꯩꯈꯣꯏ ꯈꯦꯠꯅꯕ ꯌꯥꯝ ꯎꯕꯅꯦ ꯑꯩꯈꯣꯏꯁꯨ ꯎꯋꯦꯕ
ꯎꯝ ꯎꯝ
ꯑꯗꯨ ꯑꯣꯏꯔꯁꯅꯨꯅ
ꯎꯝ ꯍꯧꯖꯤꯛꯁꯨ ꯍꯥꯏꯔꯒ ꯃꯁꯨꯅꯨꯄꯥ ꯑ ꯑꯇꯣꯟꯕꯗꯣ ꯑꯃꯨꯛ ꯄꯨꯔꯒ ꯂꯥꯛꯈ꯭ꯔꯦ
ꯑꯌꯥ ꯅꯣꯠꯇꯤ ꯇꯤꯒꯤ ꯄꯨꯑꯦ ꯑꯗꯨꯒ ꯑ ꯃꯁꯨꯅꯨꯄꯥ ꯑꯇꯣꯟꯕꯁꯨ ꯌꯥꯝ ꯆꯥꯎꯋꯦꯗꯅꯥ
ꯎꯝ
ꯌꯥꯝ ꯅꯣꯏꯌꯦꯕ ꯌꯥꯝ ꯅꯣꯏꯌꯦ ꯑꯗꯨꯒꯤ ꯑꯦ ꯅꯨꯡꯁꯤꯁꯨ ꯅꯨꯡꯁꯤꯕꯅꯦ ꯃꯥꯗꯤ ꯑꯁ ꯀꯟꯁꯨ ꯀꯜꯂꯦꯀꯣ ꯕꯣꯕꯣꯛꯇꯣ
ꯀꯜꯂꯦ ꯑꯗꯣ ꯃꯥ ꯃꯃꯥꯗꯤ ꯉꯝꯗꯦ ꯑꯗꯨꯃꯥꯏ ꯍꯥꯏꯒꯟꯕꯅꯦ
ꯎꯝ ꯍꯣꯏ ꯖꯣꯕ ꯀꯥꯔꯗꯒꯨꯝꯕ ꯆꯠꯂꯁꯨ ꯀꯣ ꯊꯕꯛꯀꯨꯝꯕ ꯆꯠꯂꯁꯨ ꯃꯥꯅ ꯈꯛꯇ ꯑꯗꯨꯒ ꯑ ꯑꯗꯨ ꯎꯝ ꯃꯁꯨꯅꯨꯞ ꯄꯥ ꯑꯇꯣꯟꯕꯗꯣ ꯑꯗꯨꯁꯨ ꯃꯃꯥꯡꯉꯣꯟꯗ ꯆꯠ ꯇꯦꯕ ꯃꯃꯥ ꯃꯃꯥ ꯂꯩꯔꯁꯨꯀꯣ ꯃꯕꯣꯛꯄꯨ ꯑꯣꯏꯅ ꯑꯝꯃꯥ ꯑꯝꯃꯥ ꯑꯣꯏꯅ ꯀꯧꯔꯒ ꯂꯥꯛꯑꯦꯕ ꯑꯩꯗꯣ ꯉꯥꯛꯄꯗꯣ
ꯃꯥ ꯃꯝ ꯃꯃꯥꯗꯣ ꯄꯥꯛꯅ ꯂꯧꯔꯝꯇꯕꯒꯤ ꯑꯣꯏꯔꯝꯅꯤ ꯑꯩꯈꯣꯏ ꯕꯣꯕꯣꯛꯅ ꯂꯨꯅꯁꯨ ꯇꯧꯋꯦ ꯑꯗꯣ ꯑꯌꯥꯝꯕꯅꯁꯨ ꯃꯥ ꯂꯧꯕꯅꯤ
ꯅꯍꯥꯟꯁꯨ ꯃꯥ ꯃ ꯃꯕꯣꯛꯇꯣ ꯊꯤꯟ ꯊꯤꯟꯕ ꯆꯠꯂꯒ ꯀꯞꯄꯒꯤ ꯌꯥꯗꯦ ꯍꯥꯏꯅ ꯑꯃꯨꯛ ꯄꯨꯔꯛꯑꯦ ꯍꯥꯏꯅ ꯅꯣꯛꯔꯒ ꯂꯩꯕꯅꯤ ꯃꯃꯥ ꯂꯩꯔꯁꯨ ꯃꯃꯥꯕꯨ ꯊꯨꯠ ꯊꯤꯗꯅꯀꯣ
ꯑꯌꯥꯝꯕꯅ ꯑꯈꯣꯏ ꯎꯝ ꯕꯣꯕꯣꯛꯅ ꯂꯧꯔꯤꯗꯨꯗꯤ ꯃꯣꯏꯒꯤꯗꯤ
ꯎꯝ ꯑꯗꯨꯅꯦ
ꯍꯣꯏ ꯏꯅꯥꯎꯅꯨꯄꯤ ꯑꯇꯣꯝꯕꯤꯗꯣ ꯑꯗꯣ ꯄꯣꯛ ꯄ ꯀꯥꯟꯗꯗꯤ ꯂꯧꯕꯤꯗꯕꯅꯦ ꯃꯣꯏ
ꯑꯣ
ꯑꯈꯣꯏꯅ ꯂꯧꯕꯅꯦ ꯄꯣꯛꯄ ꯃꯇꯝꯗꯁꯨ ꯑꯃꯔꯛꯇꯤ ꯂꯥꯛꯑꯦꯕꯀꯣ ꯄꯥꯛꯅ ꯂꯥꯛꯇꯦ ꯑꯗꯨꯅ ꯑꯩꯈꯣꯏ ꯃꯃꯥꯅ ꯁꯥꯎꯕ ꯃꯤꯆꯝ ꯃꯤꯈꯥꯏ ꯌꯥꯝ ꯥꯅꯥꯏꯌꯦꯅ ꯑꯗꯨꯅ ꯅꯨꯡꯉꯥꯏꯇꯕ ꯃꯥꯗꯣ
ꯑꯗꯣ ꯀꯩꯅꯣ ꯑꯣꯔꯤꯖꯤꯅꯦꯜꯗꯤ ꯑꯣꯏꯗꯕꯅꯤꯅꯀꯣ
ꯑꯣ
ꯈꯪꯉꯦꯕ ꯃꯣꯏꯁꯨ ꯑꯁꯤ ꯑꯣꯔꯤꯖꯤꯅꯦꯜ ꯑꯣꯏꯗꯦ ꯍꯥꯏꯕꯗꯣ
ꯑꯗꯨꯗꯤ ꯑꯩꯈꯣꯏꯁꯨ ꯍꯥꯏ ꯑꯩꯈꯣꯏꯁꯨ ꯑꯩꯁꯨ ꯂꯩꯌꯦꯕꯀꯣ ꯂꯩꯕꯗꯤ ꯂꯩ ꯑꯗꯨ ꯀꯣꯏꯁꯨ ꯍꯥꯏ